ꯍꯜꯂꯣ
ꯍꯜꯂꯣ
ꯍꯜꯂꯣ ꯇꯥꯏ ꯇꯥꯏ
ꯑꯣ ꯑꯣ ꯑꯩꯁꯨ ꯇꯥꯔꯦ ꯀꯩꯗꯧꯔꯤꯅꯣ
ꯇꯨꯝ ꯆꯥꯛ ꯇꯣꯛꯄꯒꯤ ꯂꯝꯄꯥꯛꯇ ꯐꯝꯃꯝꯕꯅꯤꯗ ꯅꯪꯗꯤ
ꯑꯩꯁꯨ ꯁꯨꯝ ꯆꯥꯡꯇꯣꯛꯑꯒ ꯂꯩꯔꯝꯃꯤ꯫
ꯀꯩꯔꯤ ꯃꯊꯦꯜ ꯆꯥꯔꯕꯥ
ꯑꯩꯈꯣꯏꯗꯤ ꯑꯩꯈꯣꯏ ꯍꯣꯁꯇꯦꯜꯒꯤ ꯉꯁꯤ ꯌꯥꯝ ꯍꯥꯎꯇꯕ ꯏꯟꯁꯥꯡ ꯑꯃ ꯄꯤ ꯏꯔꯣꯝꯕ ꯌꯥꯝ ꯍꯥꯎꯇꯕ ꯑꯃ
ꯕꯣꯏꯁꯤ ꯌꯥꯝ ꯄꯤꯛꯏꯅꯤ ꯇꯧꯔꯤꯌꯦ
ꯇꯥꯕ ꯅꯠꯇ꯭ꯔꯣ ꯑꯗꯨꯝ
ꯇꯥꯕꯨꯗꯤ ꯇꯥꯏ ꯇꯥꯕꯣꯏ ꯇꯥꯗꯥꯕꫭꯏ ꯑꯣꯏ ꯍꯥꯏꯔꯗꯤ ꯌꯥꯝ ꯄꯤꯛꯅꯗꯤ ꯇꯥꯕ꯫
ꯅꯪꯒꯤ ꯅꯦꯠꯋꯥꯥꯛꯇꯨ ꯅꯨꯡꯉꯥꯏꯇꯕꯒꯤ ꯑꯣꯏꯔꯝꯅꯤꯌꯦ꯫
ꯅꯋꯥꯛꯇꯤ ꯀꯩꯝ ꯇꯧꯗ°
ꯑꯩꯁꯨ ꯇꯧꯗꯦ꯫
ꯑꯩꯒꯤ ꯚꯣꯏꯁꯇꯣ ꯀꯩꯅꯣ ꯂꯥꯎꯗ ꯑꯣꯏꯅ ꯂꯥꯎꯠ ꯑꯣꯏꯅ ꯊꯥꯕ ꯌꯥꯗꯕꯩꯅꯤ ꯅꯥꯀꯣꯡ ꯊꯝꯖꯤꯜꯂꯒꯕꯨꯗꯤ ꯈꯔꯥꯐꯔ°
ꯎꯝ ꯅꯪꯒꯤꯕꯨꯔꯤ ꯌꯥꯝꯃ ꯍꯥꯎꯦ
ꯑꯩꯅ ꯑꯃꯨꯛ ꯍꯥꯏꯗꯤ ꯁꯨꯝ ꯐꯣꯟ ꯋꯥꯔꯤ ꯁꯥꯟꯅꯕꯗꯣ ꯂꯥꯎ ꯊꯥꯔꯒ ꯅꯥꯀꯣꯡꯝ ꯊꯝꯗꯕꯤꯁꯦ ꯁꯨꯝ ꯁꯥꯟꯅꯕꯗ ꯍꯩꯅꯒꯤ ꯍꯦꯛ ꯊꯥꯡꯗꯣꯛꯑꯒ ꯁꯥꯟꯅꯕ ꯇꯥꯗꯕꯔꯥ
ꯑꯣꯑ ꯅꫭꯏ ꯀꯩ ꯑ°ꯡꯖꯥꯡ ꯆꯥꯒꯦ
ꯀꯔꯤꯅꫭ ꯑꯥꯑ ꯈꯣꯡꯗ꯭ꯔꯨꯝ꯫ ꯈꯣꯡꯗ꯭ꯔꯨꯝꯒ ꯍꯋꯥꯏꯒ ꯊꯣꯡꯏ꯫
ꯑꯣꯑ ꯅꯪꯅ ꯊꯣꯡꯉꯤꯔꯣ
ꯅꯇꯦꯗ ꯃꯈꫭꯏ ꯃꯥꯟ ꯊꯣꯡꯉꯦ ꯑꯩ ꯈꯔ ꯄꯣꯊꯥꯔꯤꯒꯦꯅ ꯎꯄꯥꯏ ꯂꯤꯇꯛ ꯀꯥꯟꯗ ꯊꯣꯡꯕꯩ ꯅꯠꯇ꯭ꯔꯗꯤ ꯀꯥꯏ ꯑꯥꯗꯁꯨ ꯊꯣꯡ ꯁꯤꯗꯁꯨ ꯊꯣꯡ
ꯅꯪ ꯌꯨꯝꯗꯥ ꯂꯩꯔꯕꯣ?
ꯎꯝꯝ ꯌꯨꯝꯗꯅ ꯅꯍꯥꯟ ꯑꯦꯛꯖꯥꯝꯁꯨ ꯂꯣꯏꯔꯕꯅꯤꯅ ꯇꯧ ꯐꯝ ꯈꯪꯗꯗ ꯀꯩꯅꯣꯗꯥ
ꯅꯃꯤꯠ ꯃꯔꯤꯅꯤ ꯃꯉꯥꯅꯤꯃꯨꯛ ꯁꯨꯔꯝꯃꯗꯧ ꯃꯥꯜꯂꯦ ꯑꯩꯈꯣꯏ ꯍꯥꯟꯅ ꯇꯝꯃꯤꯟꯅꯔꯛꯄ ꯒ꯭ꯔꯦꯖꯨꯌꯦꯁꯟ ꯇꯝꯃꯤꯟꯅꯔꯛꯄ ꯀꯥꯡꯕꯨ ꯃꯈꯩꯗꯣ꯫ ꯆꯥꯛ ꯆꯥꯅꯁꯦꯅ ꯍꯧꯔꯛꯄ ꯑꯗꫭ ꯑꯗꯨ ꯍꯧꯔꯛꯄꯗꯨꯗ ꯑꯩꯈꯣꯏꯒꯤ ꯐꯥꯔꯝꯗ ꯆꯥꯅꯕꯒꯤ ꯆꯠꯄꯗꯨꯗ ꯑꯩ ꯌꯨꯝ ꯈꯠꯇꯥ ꯀꯨꯏꯔꯕꯃꯤꯅ ꯃꯇꯝ ꯈꯔ ꯂꯩꯒꯦꯅꯥ ꯂꯩꯕꯥ
ꯑꯣ ꯑꫭ ꯑꯗꯨꯝ ꯂꯩꯔꯗꯥꯔꫭ ꯅꯠꯇ꯭ꯔꯒ ꯔꯦꯟꯇ ꯑꯃꯨꯛ ꯂꯥꯛꯑꯥꯒ ꯂꯩꯔꯤꯗꯣꯏꯔꯣ
ꯔꯦꯟꯇꯥ ꯂꯥꯛꯈꯤꯅꯤ ꯑꯗꯨ ꯀꯔꯝ ꯀꯥꯟꯗ ꯂꯥꯛꯇꯣꯏꯅꯣ ꯒ꯭ꯌꯥꯟ ꯇꯥꯗ꯭ꯔꯤ꯫ ꯑꯗꯨ ꯅꯣꯡ ꯅꯤꯅꯤ ꯂꯩꯔꯒ ꯅꯣꯡ ꯅꯤꯅꯤ ꯂꯩꯔꯒ ꯂꯥꯛꯀꯦ ꯈꯜꯂꯝꯕꯅꯤ꯫ ꯉꯥꯂꯥꯡ ꯅꯥꯍꯥꯟꯗꯨ ꯑꯃꯨꯛ ꯈꯣꯡꯉꯥꯏꯗ ꯍꯧꯗꯣꯡꯅ ꯆꯤꯛꯇꯅꯥ ꯉꯔꯥꯡ ꯉꯔꯥꯡꯗꯨ ꯍꯥꯎꯗꫭꯡ ꯅꯥ ꯆꯤꯛꯛꯇꯗ ꯗꯣꯁ ꯃꯣꯏ ꯀꯩꯅꯣꯒꯤꯇ ꯑꯦꯟꯇꯤꯔꯤꯕꯤꯁꯀꯤ ꯗꯣꯁ ꯀꯥꯞꯄ ꯑꯗꯨꯣ ꯃꯉꯥꯔꯛ ꯀꯥꯞꯄꫭꯅ ꯑꯗꯨꯒꯤ ꯗꯦꯠꯇꯨ ꯌꯥꯝ ꯀꯨꯡꯁꯤꯟꯕꯒꯤ ꯆꯠꯊꯣꯛ ꯆꯠꯁꯤꯟ ꯌꯥꯝ ꯇꯧꯗꯣꯏ ꯐꯔꯛ ꯇꯥꯗꯧꯔꯕ ꯆꯠꯇꯝꯅ ꯐꯥꯕ
ꯑꯣ ꯑꯁ ꯑꯋꯥꯝ ꯂꫭꯏꯕꯁꯦ ꯀꯔꯤ ꯇꯧꯗꯣꯏꯅꯣ ꯈꯪꯗꯩꯌꯦ
ꯃꯤꯔꯦꯝ꯫ ꯑꯦꯛꯖꯥꯝ ꯂꯃꯤꯅ ꯃꯤꯔꯦꯝ ꯐꯨꯜ ꯇꯥꯏꯝ ꯃꯤꯔꯦꯝꯅꯤ
ꯑꯗꯨꯅꯤ ꯀꯣꯛꯁꯤ ꯉꯥꯎꯋꯦ ꯍꯥꯏꯕꯅꯤ
ꯑꯑꯑꯑ ꯇꯨꯋꯜꯞ ꯑꯗꯩ ꯒ꯭ꯔꯦꯖꯨꯑꯦꯁꯟꯒꯤ ꯁꯥꯔꯇꯤꯐꯤꯀꯦ ꯂꯣꯏ ꯂꯧꯊꯣꯛꯂꯣꯏꯔꯕꯅꯣ
ꯑꯩ ꯒ꯭ꯔꯦꯖꯨꯋꯦꯁꯟꯒꯤꯗꯤ ꯂꯧꯊꯣꯛꯄ ꯂꯣꯏꯗ꯭ꯔꯤꯌꯦ ꯍꯥꯏꯗꯤ ꯑꯔꯣꯏꯕꯒꯤ ꯑꯦꯝ ꯌꯨꯗꯒꯤ ꯂꯧꯊꯣꯛꯇꯧꯕꯗꯣ ꯑꯗꯨ ꯂꯧꯊꯣꯛꯇ꯭ꯔꯤꯑꯕ
ꯑꯥ ꯑꯩ ꯇꯨꯌꯦꯜꯐꯀꯤ ꯂꯧꯊꯣꯛꯇ꯭ꯔꯤ ꯀꯩꯅꯣꯗꯏꯗꯤ ꯑꯗꯨ ꯑꯗꯨꯝ ꯑꯗꯨꯏ ꯀꯩ ꯂꯧꯊꯣꯛꯄꯩ ꯃꯈꯩꯗꯣ ꯑꯗꯨꯝꯕꯒꯤ ꯂꯥꯛꯀꯦ ꯇꯧꯅꯤ ꯑꯇꯩꯗꯤ ꯊꯕꯛꯇꯤ ꯂꯣꯏꯁꯤꯜꯂꯦ
ꯑꯣ ꯑꯁ ꯑꯩꯁꯨ ꯂꯧꯊꯣꯛꯇꯣꯛꯏꯅꯦ ꯑꯗꯣ ꯀꯩ ꯀꯩꯅꯣ ꯈꯔ
ꯑꯣ ꯑꯗꯨꯁꯨ ꯊꯥꯖꯟꯗꯣꯅꯦ
ꯑꯦ ꯅꯪ ꯑꯗꯨ ꯊꯥꯖꯤꯟꯗ꯭ꯔꯤꯕ꯭ꯔꯥ ꯑꯩꯁꯨ ꯊꯥꯖꯟꯗ꯭ꯔꯤꯌꯦ ꯀꯃꯥꯏ ꯀꯃꯥꯏꯅ ꯊꯥꯖꯤꯟꯗꯣꯏꯅꯣ ꯑꯗꯨꯏꯗꯣ
ꯈꯪꯗꯦ ꯃꯤ ꯊꯥꯖꯤꯟꯅꯕ ꯌꯥꯎꯔꯕ ꯌꯥꯎꯗ꯭ꯔꯦ ꯈꯪꯗꯦ ꯅꯍꯥꯟ ꯃꯣꯏ ꯃꯣꯏ ꯀꯥꯅ ꯀꯥꯅꯅꯣ ꯍꯥꯏꯗꯤ ꯊꯥꯖꯤꯟꯅꯤ ꯈꯣꯠꯅꯤ ꯍꯥꯏꯅ ꯐꯣꯝ ꯂꯧꯕꯗ ꯌꯥꯎꯧꯕꯅꯦ ꯑꯗꯨ ꯊꯥꯖꯤꯜꯂꯝꯒꯤꯗꯧ ꯃꯥꯟꯗꯦ ꯍꯪꯅꯗ꯭ꯔꯒꯗꯤ
ꯑꯣ ꯑꯩꯁꯦ ꯑꯩꯛꯖꯥꯝ ꯀꯩꯀꯩ ꯍꯥꯏꯗꯣꯛꯑꯒꯥ ꯊꯥꯖꯤꯟꯒꯦ ꯇꯧꯕꯅꯦꯕ
ꯑꯦꯛꯖꯥꯝꯗꯤ ꯍꯥꯏꯗꯣꯛꯆꯤꯜꯂꯦ ꯊꯨꯃꯥꯟꯈꯔꯦ ꯈꯔ ꯀꯨꯏꯅ ꯂꯩꯒꯦ ꯇꯩꯔꯒꯥ ꯑꯗꯨꯅꯦ ꯑꯀꯖꯥꯝ ꯍꯥꯏꯗꯣꯛ ꯈꯔꯒꯥ ꯀꯔꯤꯝ ꯍꯥꯏꯗꯤ ꯇꯧꯅꯤꯡꯉꯥꯏ ꯀꯔꯤꯝ ꯂꯩꯇꯦꯕ ꯊꯕꯛꯀꯤ ꯀꯦꯔꯦꯂꯥꯒꯤꯗꯣ ꯍꯪꯗꯤ ꯍꯪꯉꯣꯅꯗꯤ ꯍꯥꯏꯒꯤꯕꯅꯦ
ꯍꯣꯏ ꯑꯩꯅꯁꯨ ꯍꯥꯏꯗꯤ ꯍꯥꯏꯒꯤꯅꯦ ꯑꯗꯣ ꯃꯣꯏꯒꯤꯗꯣ ꯃꯤ ꯀꯧꯔꯝꯃꯦ ꯍꯥꯏꯔꯕ ꯈꯪꯕ꯭ꯔꯥ ꯑꯗꯣ ꯑꯗꯨ ꯅꯅꯪ ꯑꯃꯨꯛ ꯈꯪꯍꯧꯗ꯭ꯔꯦꯗꯅ
ꯑ
ꯑꯗꯨ ꯅꯪ ꯈꯪꯉ ꯍꯥꯏꯔꯛꯑꯗꯤ ꯑꯩꯉꯣꯟꯗꯁꯨ ꯑꯝꯇ ꯍꯥꯏꯔꯛꯎꯀꯣ
ꯍꯥꯏꯔꯛꯀꯦ ꯍꯥꯏꯔꯛꯑꯕꯨꯗꯤ ꯃꯤꯗꯣ ꯍꯥꯏꯗꯤ ꯌꯥꯝ ꯑꯩꯈꯣꯏ ꯃꯉꯥꯃꯨꯛ ꯁꯨꯖꯤꯟꯕꯗꯣ ꯑꯗꯨ ꯏꯌꯥꯝꯕꯩ ꯃꯑꯣꯡꯗ ꯋꯥ ꯍꯥꯏꯐꯦꯠ ꯍꯥꯏꯔꯤꯑꯦꯕ
ꯎꯝ ꯅꯪ ꯀꯅꯥ ꯀꯅꯥ ꯍꯥꯏꯔꯨꯔꯤꯏꯅꯣ
ꯃꯣꯏ ꯑꯍꯨꯝ ꯑꯃꯒ ꯍꯥꯏꯔꯨ
ꯑꯣ
ꯏꯕꯥꯅꯤ ꯂꯩꯔꯦ ꯃꯣꯏ ꯑꯍꯨꯝꯃꯒ ꯑꯗꯨꯝ ꯃꯉꯥ ꯁꯨꯈꯤꯕꯅ ꯑꯗꯨ ꯑꯗꯨꯝ ꯍꯥꯏꯗꯤ ꯃꯊꯪ ꯃꯊꯪ ꯍꯥꯏꯩꯗꯤ ꯑꯗꯨꯃꯥꯏꯅ ꯀꯩꯅꯣ ꯇꯧ
ꯑꯣ ꯑꯗꯣ ꯍꯥꯏꯔꯛꯑꯗꯤ ꯏꯕꯥꯅꯤ ꯍꯥꯏꯥꯟꯅ ꯇꯧꯍꯧꯁꯤꯀꯣ
ꯑ ꯄ꯭ꯔꯥꯏꯌꯣꯔꯤꯇꯤꯗꯨꯕꯨꯗꯤ ꯑꯗꯨꯝ ꯂꯥꯛꯑꯅꯤ ꯍꯥꯏꯕꯗꯤ ꯂꯥꯛꯑꯒ ꯗꯥꯏꯔꯦꯛ ꯈꯪꯅꯕꯗ
ꯍꯣꯏꯣꯏ ꯑꯩꯅ ꯍꯥꯏꯈꯤꯕꯅꯦ ꯅꯍꯥꯟ ꯑꯗꯨꯃ ꯁꯤ ꯉꯔꯥꯡ ꯅꯍꯥꯟ ꯍꯥꯏꯗꯤ ꯈꯔ ꯀꯨꯏꯗ꯭ꯔꯤꯉꯩꯗꯗꯤ ꯃꯤꯗꯤ ꯀꯧꯗꯤ ꯀꯧꯕꯒꯤ ꯇꯧꯈꯤꯕꯅꯤ ꯑꯗꯣ ꯑꯃꯨꯛ ꯀꯧꯔꯛꯇ꯭ꯔꯤ ꯀꯧꯔ ꯀꯥꯟꯗꯕꯨ ꯍꯥꯏꯔꯛꯀꯦ ꯇꯧꯔ ꯍꯥꯏꯔꯛꯄꯅꯦꯕ ꯑꯗꯨ ꯀꯩꯒꯨꯝꯕ ꯅꯣꯟ ꯅꯍꯥꯟ ꯍꯥꯏꯔꯛꯑꯁꯨ ꯅꯪ ꯑꯩꯉꯣꯟꯗ ꯑꯃꯨꯛ ꯍꯥꯏꯔꯛꯑꯣ ꯑꯁ ꯑꯦꯛꯖꯥꯝ ꯂꯣꯏꯈꯤꯕꯁꯤ ꯄꯨꯔꯥ ꯀꯣꯛ ꯉꯥꯎꯋꯤ
ꯑꯩ ꯀꯩꯅꯣ ꯀꯤꯗꯨꯁꯨ ꯍꯥꯏꯗ꯭ꯔꯕꯥꯗ ꯀꯤꯗꯨꯨꯁꯨ ꯆꯪꯕꯗꯨꯁꯨ ꯑꯃꯨꯛ ꯄꯥꯝꯗꯦꯅ ꯑꯃꯨꯛ ꯆꯪꯍꯧꯗ꯭ꯔ ꯑꯩꯇꯩꯁꯦ ꯑꯗꯨꯒꯤꯗꯤ ꯑꯗꯨꯝ ꯏꯈꯟ ꯈꯟꯕꯩ ꯐꯤꯕꯝꯅꯦꯕ ꯅꯣꯏ ꯇꯔꯦꯠꯃꯨꯛ ꯇꯥꯕꯗꯣ
ꯍꯣꯏ ꯑꯗꯨꯅꯦ ꯑꯗꯨ ꯍꯧꯖꯤꯖꯤꯛ ꯁꯨꯃꯥꯏꯅꯨꯛ ꯈꯜꯂꯛꯑꯦ ꯑꯁ ꯃꯇꯝꯗꯣ ꯍꯥꯏꯗꯤ ꯑꯦꯛꯁꯄꯤꯔꯤꯌꯦꯟꯁ ꯇꯥꯟꯕ ꯑꯣꯏꯅ ꯆꯪꯉꯝꯗꯧꯅꯤ ꯑꯃꯨꯛ ꯈꯟꯖꯤꯜꯂꯛꯑꯦ ꯍꯥꯏꯕ
ꯑꯗꯨꯅꯦ ꯑꯩꯗꯤ ꯑꯗꯨꯗ ꯑꯣꯖꯥꯈꯩꯩꯅ ꯉꯥꯡꯉꯩꯗꯣ ꯑꯠꯇꯦ ꯑꯩꯁꯨ ꯍꯥꯏꯗꯤ ꯍꯥꯏꯗꯤ ꯋꯥꯟ ꯏꯌꯥꯔ ꯑꯦꯛꯁꯄꯤꯔꯤꯌꯦꯟꯁꯀꯤ ꯑꯗꯨꯃꯥꯏꯅ ꯍꯥꯏꯗꯤ ꯑꯗꯨꯝ ꯇꯠꯂꯁꯨꯗꯅ ꯃꯐꯝꯗ ꯅꯨꯡꯉꯥꯏꯇ꯭ꯔꯁꯨ ꯃꯍꯤꯛ ꯑꯗꯨꯥꯏꯅ ꯆꯪꯉꯧꯕ ꯆꯪꯉꯧꯕꯅ ꯐꯩꯌꯦꯅ ꯈꯜꯂꯛꯄꯩ ꯃꯑꯣꯡꯗ ꯑꯃꯨꯛ ꯂꯩꯁꯤꯜꯂꯦ ꯍꯥꯏꯕ ꯍꯧꯖꯤꯛ
ꯍꯣꯏ ꯍꯧꯖꯤꯛꯇꯨ ꯈꯜꯂꯛꯑꯦꯕ ꯎꯝ ꯍꯥꯏꯗꯤ ꯇꯣꯣꯔꯣꯞꯇꯣ ꯄꯤꯛ ꯤꯆꯔꯁꯨ ꯑꯦꯛꯁꯄꯤꯔꯤꯌꯦꯟꯁ ꯇꯥꯟꯕ ꯑꯣꯏꯅ ꯑꯗꯩꯗꯤ ꯑꯗꯣ ꯇꯧꯍꯧꯈ꯭ꯔꯗꯤ ꯃꯊꯪꯗ ꯀꯩꯗ ꯇꯧꯕ ꯌꯥꯏ ꯃꯊꯪꯗꯅ ꯀꯥꯏꯗ ꯑꯃꯨꯛ ꯆꯠꯄ ꯌꯥꯏꯗꯣ ꯁꯨꯝ
ꯎꯝ ꯑꯞꯒ꯭ꯔꯦꯗ ꯑꯞꯒ꯭ꯔꯦꯗ ꯀꯣꯟꯅ ꯂꯑꯥꯟꯕ
ꯑ ꯑꯥꯏ ꯗꯤ ꯍꯥꯏꯗꯤ ꯑꯩꯈꯣꯏꯒꯤ ꯑꯗꯨꯝ ꯋꯥꯔꯤ ꯁꯥꯟꯅꯕ ꯈꯣꯠꯄꯁꯨ ꯈꯔ ꯍꯦꯟꯒꯠꯂꯛꯏꯗꯅ
ꯎꯝ ꯑꯗꯨꯗ ꯑ ꯇꯣꯂꯣꯞ ꯄꯤꯛꯄ ꯍꯥꯏꯁꯦ ꯀꯩꯁꯨ ꯌꯥꯝꯗꯤ ꯄꯤꯛꯑ ꯅꯨꯡ ꯃꯥꯟꯗꯦ ꯃꯣꯏꯔꯣ
ꯑꯩꯅ ꯈꯟꯕꯗꯅꯦ ꯃꯣꯏꯒꯤꯁꯦ ꯍꯪꯕ꯭ꯔꯥ ꯑꯦꯀꯣꯃꯣꯗꯦꯁꯟ ꯇ꯭ꯔꯥꯟꯁꯄꯣꯔꯇꯦꯁꯟ ꯑꯗꯩꯗꯤ ꯆꯥꯕꯒꯤ ꯂꯣꯏ ꯌꯥꯎꯋꯤꯗꯅ ꯑꯗꯨꯅꯅꯦ ꯃꯣꯏ ꯐꯪꯉꯦ ꯇꯧꯔꯣꯞꯇꯨꯗꯤ ꯑꯩꯈꯣꯏꯒꯤ ꯏꯁꯥꯒꯤ ꯄꯣꯀꯦꯠ ꯃꯅꯤ ꯍꯥꯏꯗꯤ ꯁꯦꯚꯤꯡ ꯑꯣꯏꯅ ꯊꯝꯖꯅꯕ ꯈꯣꯠꯅꯕ ꯑꯗꯨꯃꯥꯏꯅ ꯑꯣꯏꯔꯗ꯭ꯔꯥ ꯆꯥꯕ ꯊꯛꯄꯗ ꯄꯩꯁꯥꯗꯣ ꯑꯝꯇ ꯆꯥꯏꯊꯣꯛꯇ꯭ꯔꯦꯗꯅ
ꯆꯥ ꯊꯛꯇ ꯑꯗꯨꯝꯕꯗꯕꯨꯗꯤ ꯆꯥꯏꯊꯣꯛꯇꯔꯦ ꯑꯗꯨꯒ
ꯍꯣꯏ ꯑꯗꯨꯗꯤ ꯌꯥꯏ ꯈꯜꯂꯤꯉꯣ
ꯌꯥꯏ ꯑꯗꯨꯝ ꯑꯗꯣ ꯃꯣꯏꯗꯨꯗ ꯑꯩꯅ ꯅꯨꯡꯉꯥꯏꯇ꯭ꯔꯤꯗꯤ ꯑꯇꯩ ꯅꯠꯇꯦꯕ ꯁꯨꯝ ꯀꯣꯏꯊꯣꯛꯅꯤꯡ ꯆꯠꯊꯣꯛꯅꯤꯡ ꯀꯥꯟꯗ ꯍꯥꯏꯗꯤ ꯁꯨꯝ ꯀꯩꯅꯣꯗꯒꯤ ꯁꯤꯇꯤꯗꯒꯤꯩ ꯈꯔ ꯂꯥꯞꯄꯦꯕ ꯁꯤꯇꯤ ꯁꯤꯇꯤ ꯂꯩ ꯂ ꯑ ꯐꯕꯅꯤꯅ ꯍꯥꯏꯗꯤ ꯎꯕꯔꯗ ꯀꯛꯑꯒꯁꯨ ꯄꯩꯁꯥꯗꯨ ꯆꯥꯎꯔꯦ ꯑꯗ ꯑꯩꯈꯣꯏꯅ ꯑꯃꯨꯛ ꯁꯨꯝ ꯈꯪꯉꯨꯗꯕ ꯑꯗꯣ ꯀꯩꯅꯣꯒꯤ ꯃꯣꯏꯒꯤ ꯇ꯭ꯔꯥꯟꯁꯄꯣꯔꯠ ꯀꯩꯅꯣꯒꯤ ꯆꯠꯄ ꯒꯥꯔꯤꯗꯣ ꯃꯣꯏ ꯕꯁꯇꯣ ꯑꯗꯨꯒꯤ ꯁꯥꯔꯚꯤꯁ ꯄꯤꯕ ꯑꯗꯨꯒꯤꯗꯨꯗ ꯑꯗꯨꯝ ꯌꯥꯎꯔꯒꯅꯦ ꯁꯦꯇ ꯁ ꯇꯤꯐꯧ ꯃꯣꯏ ꯑꯗꯨꯃꯥꯏꯅ ꯌꯧꯕ ꯌꯥꯕ ꯃꯣꯏ ꯑꯗꯨꯐꯧ ꯌꯥꯎꯔꯒ ꯑꯗꯨꯃꯥꯏꯅ ꯆꯠꯄ ꯆꯠꯄ ꯑꯗꯨꯅꯤ ꯍꯟꯅ ꯄꯩꯁꯥꯗꯨꯁꯨ ꯌꯥꯝ ꯊꯅ ꯁꯦꯞꯇꯤ ꯑꯣꯏꯔꯝꯃꯦꯕ ꯑꯍꯥꯟꯕ ꯄꯩꯁꯥ ꯂꯣꯏꯖꯕꯤ ꯇꯤꯡꯉꯦ ꯑꯗꯨ ꯍꯜꯂꯛꯄꯩ ꯀꯩꯗꯧꯕꯩ ꯊꯦꯡꯕ ꯀꯩꯗꯧꯕ ꯑꯗꯨꯃꯥꯏꯅ ꯇꯧ ꯀꯥꯟꯗꯕꯨꯗꯤ ꯀꯩꯅꯣꯗꯣ ꯄꯩꯁꯥꯗꯣ ꯑꯗꯨꯝ ꯎꯄꯥꯏ ꯂꯩꯇ ꯇꯤꯡꯗꯤ ꯇꯤꯡꯉꯦ ꯗꯕꯜꯗ ꯑꯗꯨꯝ
ꯆꯠꯂꯛꯄ ꯃꯇꯝꯗꯁꯨꯅꯦ ꯃꯣꯏ ꯑꯗꯨꯃꯥꯏꯅ ꯕꯁ ꯆꯦꯟꯕꯗꯣ ꯑꯗꯨ ꯌꯧꯕꯒꯤ ꯑꯗꯨꯗꯂ ꯇꯣꯡꯉꯁꯔꯦ ꯆꯠꯂꯦ ꯍꯥꯏꯗꯤ ꯃꯣꯏꯒꯤ ꯑꯌꯨꯛ ꯀꯨꯝꯃꯝꯗ ꯑ ꯃꯣꯏ ꯏꯁꯇꯦꯁꯟ ꯑꯃ ꯂꯩ ꯑꯗꯨꯗ ꯂꯣꯏ ꯈꯥꯝꯃꯔꯒ ꯑꯗꯣ ꯇꯣ ꯈꯔꯒꯕꯨꯗꯤ ꯉꯟꯅ ꯊꯣꯛꯑꯦ ꯀꯣ ꯑꯗꯨꯒ ꯍꯧꯖꯤꯛ ꯍꯧꯖꯤꯛ ꯃꯐꯝꯗꯨꯐꯥꯎ ꯗꯥꯏꯔꯦꯛ ꯄꯨꯡ ꯆꯠꯄꯒꯤ ꯑꯗꯨꯃꯥꯏꯅ ꯆꯠꯈꯤꯌꯦ
ꯈꯪꯗꯦ ꯑꯗꯨꯝ ꯋꯦꯗꯔꯁꯤ ꯌꯥꯝ ꯀꯟꯅ ꯁꯥꯕꯁꯨ ꯑꯣꯏꯗꯕꯅꯤꯅ ꯑꯗꯨꯝ ꯍꯥꯏꯗꯤ ꯁꯤꯒ ꯍꯥꯏꯐꯦꯠ ꯃꯥꯟꯅꯕꯅꯤꯅ
ꯇꯧꯔꯝꯃꯁꯨ ꯌꯥ ꯑꯣꯖꯥꯠꯅꯤ ꯈꯜꯂꯥ
ꯑꯗꯨꯅꯦ ꯍꯧꯖꯤꯛꯇ ꯍꯥꯎꯕ ꯀꯌꯥꯝ ꯑꯁ ꯈꯪꯗꯦ ꯇꯧꯖꯔꯝꯕꯗꯤ ꯍꯥꯏ ꯍꯥꯏꯗꯤ ꯇꯧꯈꯤꯕ ꯃꯣꯏ ꯑꯍꯨꯝꯗꯨꯗꯤ ꯑꯃꯨꯛ ꯍꯧꯖꯤꯛ ꯌꯡꯉ ꯃꯀꯣꯛꯇꯣ ꯇꯦꯟꯁꯟ ꯀꯩꯝ ꯂꯩꯇ꯭ꯔꯦꯅ
ꯍꯣꯏ ꯑꯗꯨꯝ ꯊꯕꯛꯇꯣ ꯋꯥꯕꯒꯤ ꯈꯣꯠꯄꯒꯤ ꯑꯗꯨꯝꯝꯕꯩ ꯈꯛꯇꯅꯦꯕ ꯈꯤꯇꯪ ꯇꯧꯔꯛꯇꯣꯏꯁꯦ
ꯑꯗꯨꯁꯨ ꯃꯣꯏꯁꯨ ꯊꯕꯛꯇꯨ ꯊꯣꯛꯀꯦ ꯍꯥꯏꯔꯁꯨ ꯆꯍꯤ ꯑꯃꯃꯨꯛꯇꯤ ꯈꯥꯡꯉ ꯁꯨ ꯈꯥꯡꯉꯒꯦ ꯑꯗꯨꯒ ꯑꯇꯣꯞꯄꯗ ꯆꯣꯡꯉꯒꯦ ꯍꯥꯏꯔꯁꯨ ꯌꯥꯗ꯭ꯔꯥ ꯑꯩꯈꯣꯏꯁꯤꯅ ꯑꯁ ꯑꯃꯁꯨ ꯇꯧꯗꯦ ꯑꯃꯁꯨ ꯇꯧꯗꯦ
ꯈꯪꯗꯦ ꯄꯪꯊꯥ ꯊꯥꯖꯤꯜꯂꯒ ꯌꯦꯡꯉꯗꯣꯏꯔꯥ ꯒ꯭ꯌꯥꯟ ꯇꯥꯗꯦ
ꯍ
ꯑꯔꯩ ꯑꯔꯩꯕ ꯀꯔꯤ ꯀꯔꯤ ꯊꯥꯖꯤꯟ ꯌꯥꯕꯅꯣ ꯄꯨꯂꯞ ꯑꯣꯏꯅ ꯊꯥꯖꯤꯜꯂꯔ ꯆꯤꯜꯂꯥꯎ ꯊꯤ ꯌꯥꯗ꯭ꯔꯦ
ꯑꯩ ꯍꯧꯖꯤꯛ ꯈꯪꯉꯛꯑꯦ ꯍꯥꯏꯗꯤ ꯄꯤꯛꯀꯦꯔꯥ ꯆꯥꯎꯒꯦꯔꯥ ꯑꯝꯇ ꯆꯪꯗ ꯆꯪꯍꯧꯔꯗꯤ ꯌꯥꯔꯦ ꯁꯤꯅꯤ ꯍꯜꯂꯛꯏꯁꯦ ꯑꯗꯣ ꯃꯊꯪ ꯆꯍꯤꯁꯨ ꯂꯥꯛꯀꯅꯤꯗꯅ ꯃꯣꯏꯒꯤꯗꯣ ꯑꯗꯨ ꯀꯞꯄ ꯀꯥꯟꯗ ꯑꯩꯈꯣꯏ ꯑꯃꯨꯛ ꯍꯥꯏꯔꯨ ꯀꯥꯏꯔꯗꯤ ꯌꯥꯔꯛꯑꯔꯣꯏ ꯑꯣꯖꯥ ꯃꯈꯩꯗꯨ ꯀꯩꯁꯨ
ꯑꯥ ꯌꯥꯗꯣꯏꯅꯦ ꯑꯗꯨꯅ ꯍꯥꯏꯗꯤ ꯃꯣꯏꯗ ꯍꯥꯏꯗꯕꯤꯗꯅꯦ ꯍꯥꯏꯗꯤ ꯀꯩꯅꯣꯗꯨꯗ ꯑꯣꯏꯅ ꯑꯩꯈꯣꯏꯅ ꯑꯣꯏꯅ ꯀꯝꯄꯅꯤꯗꯨꯗ ꯑꯣꯏꯅ ꯊꯥꯖꯤꯜꯂꯒ ꯑꯗꯨꯃꯥꯏꯅ ꯍꯖꯤꯂ ꯌꯦꯟ꯭ꯔꯒꯗꯤ
ꯎꯝ ꯎꯥꯏ ꯂꯩꯔ ꯑꯦꯕ
ꯃꯣꯏ ꯊ꯭ꯔꯨꯗꯩ ꯅꯠꯇꯕꯤꯗ ꯑꯩꯈꯣꯏꯅ ꯇꯣꯉꯥꯟ ꯑꯩꯈꯣꯏꯅ ꯃꯣꯏ ꯑꯗꯨꯃꯥꯏꯅ ꯐꯥꯖꯤꯜꯂꯒ ꯍꯪꯅꯔꯒ ꯍꯥꯏꯇꯥꯔꯦ ꯅꯝꯕꯔ ꯀꯩꯀꯩ ꯑꯩꯈꯣꯏꯗ ꯂꯩꯅꯕꯅꯤꯅ ꯅꯠꯇ꯭ꯔꯒꯅ ꯃꯣꯏ ꯀꯩꯅꯣꯗ ꯆꯪꯈꯤꯕ ꯀꯥꯡꯕꯨꯗꯨꯗ ꯍꯥꯏꯍꯜꯂꯒ ꯑꯣꯏꯔꯁꯨ ꯑꯗꯨꯋꯥꯏ ꯅꯠꯇ꯭ꯔꯒꯗꯤ ꯑꯣꯖꯥ ꯊ꯭ꯔꯨꯗꯩꯗꯤ ꯅꯨꯡꯉꯥꯏꯒ
ꯍꯣꯏ ꯃꯣꯏꯒꯤ ꯍꯧꯖꯤꯛꯇꯨ ꯁꯝꯃꯔ ꯀꯥꯔꯅꯤꯚꯦꯜ ꯇꯧꯔ ꯇꯧꯔꯝꯃꯦ ꯍꯥꯏꯕꯅꯦꯕ ꯑꯗꯨꯒꯤꯅꯦꯕ ꯃꯣꯏꯒꯤ ꯊꯕꯛꯀꯤ ꯃꯤ ꯃꯌꯥꯝ ꯀꯧꯔꯛꯏꯗꯣ
ꯑꯥ
ꯑꯗꯣ ꯑꯁ ꯈꯪꯗꯦꯗ ꯍꯧꯖꯤꯛꯇꯗ ꯀꯣꯛꯁꯤ ꯉꯥꯎꯔꯛꯏꯗ
ꯑꯗꯨꯝ ꯍꯣꯇꯦꯜꯒꯤꯗꯤ ꯑꯗꯨꯝ ꯍꯥꯏꯗꯤ ꯃꯤꯗꯣ ꯍꯥꯏꯗꯤ ꯌꯥꯝ ꯀꯨꯏ ꯀꯨꯏꯅ ꯑꯗꯨꯝ ꯇꯧꯔꯒ ꯂꯩꯕ ꯅꯠꯇꯅꯤꯅ ꯍꯥꯡꯗꯤ ꯑꯗꯨꯝ ꯍꯥꯡꯅꯅꯤꯅ ꯈꯔ ꯈꯔ ꯑꯗꯨꯝ
ꯎꯝ ꯍꯥꯏꯗꯤ ꯍꯧꯖꯤꯛ ꯑꯃꯗ ꯑꯃꯨꯛ ꯇꯧꯔꯒ ꯑꯥ ꯑꯃꯗ ꯑꯃꯨꯛ ꯇꯧꯔꯒ ꯈꯔ ꯆꯥꯎꯕ ꯑꯃꯅ ꯑꯃꯨꯛ ꯍꯣꯡꯈꯤꯕ ꯑꯗꯨꯃꯥꯏꯅ ꯑꯗꯨꯝ ꯇꯧꯅꯩ ꯍꯥꯏꯕ
ꯑꯗꯨꯝ ꯇꯧꯅꯕꯅꯤꯅ ꯍꯥꯡꯗꯤ ꯍꯥꯡꯅꯔꯛꯀꯅꯤ ꯑꯗꯨꯝ
ꯎꯝ ꯑꯗꯨꯒ ꯍꯥꯏꯗꯤ ꯑꯩꯗꯣ ꯁꯤ ꯃꯐꯝꯅ ꯇꯧꯔꯗꯤ ꯁꯤ ꯃꯐꯝꯒꯤ ꯍꯥꯏꯗꯤ ꯃꯤ ꯃꯈꯩꯅ ꯑꯗꯨꯝ ꯄꯥꯎ ꯄꯤꯅꯔꯛꯄꯗꯣ ꯁꯤꯒꯤ ꯍꯧꯖꯤꯛ ꯊꯕꯛ ꯀꯧꯔꯤ ꯈꯣꯠꯂꯤ ꯍꯥꯏꯔꯒ ꯃꯌꯥꯝꯗꯣ ꯑꯗꯨꯝ ꯌꯥꯎꯃꯤꯟꯅꯕꯗ ꯑꯗꯨꯃꯥꯏꯅ ꯇꯧꯋꯦ ꯍꯥꯏ ꯑꯗꯣ ꯍꯧꯖꯤꯛꯇꯤ ꯀꯩꯝ ꯇꯧꯗꯕꯅꯤ ꯑꯩꯈꯣꯏꯗꯨ ꯀꯩꯝ ꯐꯪꯗ꯭ꯔꯦꯅ
ꯍꯣꯏ ꯎꯝ ꯀꯅꯥ ꯀꯅꯥꯅꯣ ꯑꯈꯪꯕ ꯈꯔ ꯈꯔ ꯍꯪꯅꯔꯨꯔꯕꯗꯤ ꯇꯧꯔꯤꯕꯅꯤ
ꯂꯩꯔꯦꯕꯨꯗꯤ ꯍꯥꯏꯔꯛꯀꯦ ꯑꯩꯁꯨ
ꯍꯥꯏꯔꯛꯑꯣ ꯑꯩꯅ ꯂꯩꯔꯕꯨꯗꯤ ꯍꯥꯏꯔꯛꯀꯦ ꯑꯗꯦ ꯎꯝ ꯎꯝ ꯍꯣꯏ ꯍꯣꯏ ꯊꯝꯃꯃꯦ ꯊꯝꯃꯦ